ꯑꯥ ꯚꯏ ꯅꯨꯡꯉꯥꯏꯔꯤꯕ ꯀꯃꯥꯏ ꯀꯃꯥꯏꯟ ꯇꯧꯔꯤꯒꯦ꯫
ꯑꯁ ꯍꯧꯖꯤꯛꯀꯥꯟꯁꯦ ꯑꯗꯨꯝ ꯅꯨꯡꯉꯥꯏ ꯍꯥꯏꯇꯥꯔꯦ ꯍꯧꯗꯤ
ꯀꯩꯅꯣ ꯇꯧꯒꯗ꯭ꯔꯣ ꯅꯪ ꯍꯟꯗꯛ ꯑꯩꯈꯣꯏꯒꯤ ꯃꯩꯇꯩꯒꯤ ꯅꯤꯉꯣꯜ ꯆꯥꯛꯀꯧꯕꯗꯣ
ꯑꯥ
ꯑꯗꯨꯗꯣ ꯌꯨꯝꯗ ꯁꯨꯇꯤꯒ ꯐꯪꯒꯗ꯭ꯔꯣ ꯊꯣꯛꯂꯛꯀꯗ꯭ꯔꯣ
ꯎꯝ ꯍꯟꯇꯥꯛꯇꯤ ꯊꯣꯛꯂꯀꯅꯤꯌꯦ ꯑꯩꯖꯦ ꯀꯨꯏꯔꯦ ꯑꯗꯨꯃꯥꯏꯅꯒ ꯀꯨꯝꯍꯩ ꯍꯔꯥꯎꯗꯒ ꯊꯣꯛꯇꯕ ꯑꯗꯣ ꯍꯟꯗꯛꯇꯤ ꯏꯁꯦ ꯀ ꯇꯥꯅ ꯑꯩꯈꯣꯏꯒꯤ ꯁꯨꯇꯤꯁꯦ ꯁꯨꯇꯤ ꯐꯪꯕꯁꯦ ꯈꯣꯏ ꯆꯥꯛꯀꯧꯕ ꯈꯤꯇꯪ ꯃꯥꯡꯑꯣꯏꯅꯅ ꯐꯪꯉꯦꯕꯀꯣ ꯑꯗꯣ ꯃꯔꯛꯁꯦ꯫ ꯃꯔꯛꯇ ꯍꯦꯛꯇ ꯆꯥꯛꯀꯧꯕꯁꯨ ꯑꯗꯨꯝ ꯇꯥꯁꯜꯂꯦ ꯑꯗꯨꯅ ꯁꯣꯛꯂꯛꯇꯣꯏꯅꯦ ꯑꯩ꯫
ꯑ ꯅꯣꯏ ꯑꯗꯨꯗꯤ ꯅꯣꯏ ꯏꯅꯦꯍꯣꯏ ꯑꯗꯒꯤ ꯅꯣꯏ ꯆꯤꯆꯦ ꯍꯣꯏ ꯀꯧꯗꯣꯏꯔꯥ꯫
ꯎꯝ ꯍꯣꯏ ꯃꯣꯏ ꯑꯩꯈꯣꯏ ꯆꯦ ꯍꯣꯏꯁꯦ ꯍꯟꯇꯛꯇꯤ ꯀꯧꯅꯤꯌꯦ ꯍꯥꯏꯗꯤ ꯃꯃꯥꯡꯃꯨꯛꯁꯨ ꯀꯧꯗꯤꯌꯦ꯫ ꯑꯍꯜ ꯂꯩꯇꯕ ꯌꯥꯎꯕꯒꯤ ꯀꯦꯕꯦꯗꯅ꯫ ꯑꯗꯣ ꯍꯟꯗꯛꯇꯤ ꯑꯗꯨꯝ ꯑꯩꯈꯣꯏ ꯃꯥ ꯏꯃꯥꯅꯁꯨ ꯍꯥꯏꯗꯤ꯫ ꯏꯅꯦ ꯍꯣꯏ ꯑꯗꯒꯤ ꯈꯣꯏ ꯆꯦ ꯍꯣꯏ ꯇꯧꯔꯒ ꯄꯨꯟꯅ ꯑꯗꯨꯝ ꯀꯣꯔ꯭ꯁꯦꯅ ꯍꯥꯌꯦ
ꯑꯗꯣ ꯀꯩꯅꯣ ꯇꯧꯕ ꯆꯥꯛꯀꯧꯕꯁꯦ ꯍꯟꯗꯛꯀꯤꯁꯦ ꯅꯕꯦꯝꯕꯔ ꯊꯥꯗ ꯇꯥꯕꯅꯦꯕꯀꯣ꯫
ꯑꯗꯣ ꯅꯪ ꯀꯩꯅꯣ ꯊꯥꯗ ꯊꯣꯛꯂꯛꯄ ꯊꯣꯛꯂꯛ ꯍꯥꯏꯗꯤ꯫ ꯅꯕꯦꯝꯕꯔ ꯊꯥꯗ ꯗꯥꯏꯔꯦꯛ ꯊꯣꯛꯂꯛꯀꯗ꯭ꯔꯥ ꯅꯠꯇ꯭ꯔꯒ ꯑꯣꯛꯇꯣꯕꯔꯗ ꯑꯦꯗꯚꯥꯟꯁ ꯅꯣꯏꯅ ꯈꯜꯂꯛꯀꯗꯣꯏꯔꯥ ꯀꯃꯥꯏꯟ ꯇꯧꯕꯅꯣ꯫
ꯑ ꯀꯔꯣꯅꯦ ꯑꯩꯖ ꯑ ꯁꯥ ꯑꯣꯛꯇꯣꯕꯔ ꯍꯧꯔꯛꯄꯒꯤ ꯍꯥꯏꯗꯤ ꯑꯣꯛꯇꯣꯕꯔꯒꯤ꯫ ꯍꯥꯏꯗꯤ ꯑꯣꯛꯇꯣꯕꯔꯒꯤ ꯗꯦꯠꯁꯦ ꯑꯩ ꯆꯞ ꯆꯥꯕꯤꯗꯤ ꯍꯥꯏꯕ ꯉꯝꯗ꯭ꯔꯤꯕꯀꯣ꯫
ꯑꯥ꯫
ꯑꯥ ꯑꯣꯛꯇꯣꯕꯔꯒꯤ ꯗꯦꯠ꯫ ꯑ ꯐꯤꯐꯇꯤꯟꯗꯒꯤꯅ ꯇ꯭ꯋꯦꯟꯇꯤ ꯁ꯭ꯋꯥꯏꯐꯥꯎꯒꯤ ꯃꯅꯨꯡꯗꯗꯤ ꯊꯣꯛꯂꯛꯀꯗꯕ ꯃꯥꯜꯂꯦ꯫
ꯍꯣꯏ ꯅꯕꯦꯝꯕꯔꯒꯤ ꯗꯦꯠ ꯇꯨꯗꯅꯤꯗꯅ ꯆꯥꯛꯀꯧꯕꯁꯤꯅ
ꯑꯥ ꯑꯗꯨ ꯍꯥꯏꯗꯤ ꯈꯤꯇꯪ ꯃꯥꯡꯖꯧꯅꯅ ꯊꯣꯛꯂꯛꯀꯅꯤꯕ ꯑꯩ ꯑꯗꯨꯒ ꯆꯥꯛꯀꯧꯕꯁꯨ ꯑꯗꯨꯝ ꯌꯥꯎꯔꯒ ꯅꯕꯦꯝꯕꯔ ꯂꯥꯁ ꯋꯤꯛ ꯅꯕꯦꯝꯕꯔ ꯂꯣꯏꯔꯝꯗꯥꯏ ꯁ꯭ꯋꯥꯏꯁꯤꯗ ꯑꯃꯨꯛ ꯆꯪꯈꯤꯗꯧꯕ
ꯑ ꯑꯉꯥꯡꯁꯤꯡꯒ ꯌꯥꯎꯔꯒ ꯅꯣꯏ ꯀꯌꯥꯅꯣ ꯄꯨꯂꯞꯅ ꯊꯣꯛꯂꯛꯇꯣꯏꯁꯦ
ꯑꯩꯈꯣꯏꯒꯤ ꯃꯤ ꯑꯍꯨꯝꯃꯨꯛꯇꯤ ꯊꯣꯛꯂꯛꯑꯅꯤꯌꯦ ꯍꯣꯏ ꯑꯗꯨꯒ ꯑꯩꯈꯣꯏ ꯏꯅꯥꯎꯄꯥ ꯑꯃ ꯂꯩꯕꯗꯣ ꯑꯗꯣ ꯃꯥꯗꯤ ꯃꯥꯒꯤ ꯃꯥꯒꯤ ꯊꯕꯛꯇꯨꯒꯤ ꯑꯣꯏꯅꯗꯤ ꯁꯨꯇꯤꯁꯦ ꯍꯥꯏꯗꯤ ꯑꯩꯅ ꯑꯃꯨꯛ ꯈꯤꯇꯪ ꯃꯥꯡꯖꯧꯅꯅ ꯐꯪꯉꯤꯗꯅ ꯃꯥꯅ ꯑꯃꯨꯛ ꯌꯥꯝ ꯅꯛꯅꯅ ꯃꯥꯁꯨ ꯅꯪꯕꯨꯗꯤ ꯅꯪꯉꯦ ꯑꯗꯣ ꯅꯥꯟꯅ ꯑꯃꯨꯛ ꯅꯕꯦꯝꯕꯔ ꯍꯧꯔꯛꯄꯥ ꯗꯦꯠ ꯋꯥꯟꯁꯦ ꯁꯤꯗ ꯊꯣꯛꯂꯛ ꯀꯗꯧꯕ ꯑꯗꯣ ꯍꯟꯇꯛꯇꯤ ꯍꯥꯏꯗꯤ ꯊꯣꯛꯃꯤꯟꯅꯔꯛꯄꯗꯨꯗꯤ ꯊꯣꯛꯃꯤꯟꯅꯔꯔꯣꯏ ꯃꯥꯁꯤꯅ ꯑꯃꯨꯛ ꯇꯣꯉꯥꯟꯅ ꯀꯣꯛꯍꯟꯅ ꯊꯣꯛꯂꯛꯑꯅꯤ ꯑꯩꯅ ꯃꯣꯛꯍꯥꯏꯗꯤ ꯈꯤꯇꯪ ꯅꯨꯃꯤꯠ ꯇꯔꯥꯅꯤ ꯑꯃ ꯀꯩ ꯑꯃ ꯃꯥꯡꯖꯧꯅꯅ ꯊꯣꯛꯂꯛꯑꯅꯤ
ꯑꯗꯨꯅꯦ ꯑꯩꯁꯦ ꯁꯨꯃꯥꯏꯅꯂ ꯇꯧꯕ ꯍꯥꯏꯇꯥꯔꯦ ꯅꯪꯗꯣ ꯊꯣꯛꯂꯛ ꯇꯥꯔꯒꯅꯦ ꯆꯥꯛꯀꯧꯕꯁꯦ ꯅꯣꯏꯒꯤ ꯆꯥꯛꯀꯧꯕꯁꯦ ꯎꯝ ꯆꯥꯛꯀꯧꯕ ꯅꯨꯃꯤꯠꯇꯨꯗ ꯑꯗꯨꯝ ꯀꯧꯒꯗ꯭ꯔꯥ ꯅꯠꯇ꯭ꯔꯒ ꯎ ꯁꯨꯝ ꯃꯤ ꯈꯔꯗꯤ ꯊꯕꯛ ꯅꯪꯅꯗꯕ ꯈꯣꯠꯇꯕ ꯑꯗꯒꯤ ꯅꯨꯃꯤꯠꯇꯣ ꯍꯥꯏꯗꯤ ꯊꯕꯛ ꯃꯣꯏ ꯆꯠꯊꯣꯛꯅꯕ ꯈꯣꯠꯇꯣꯛꯅꯕ ꯌꯥꯎꯔꯛ ꯆꯥꯛꯀꯧꯕꯗ ꯗꯥꯏꯔꯦꯛ ꯅꯨꯃꯤꯠ ꯅꯠꯇꯕꯗꯁꯨ ꯀꯧꯕ ꯌꯥꯎꯅꯩꯗꯅ
ꯑꯥ
ꯑꯗꯣ ꯅꯣꯏꯁꯦ ꯗꯥꯏꯔꯦꯛ ꯆꯥꯛꯀꯧꯕ ꯅꯨꯃꯤꯠꯇ ꯀꯧꯗꯣꯏꯔꯥ ꯀꯃꯥꯏꯅ ꯇꯧꯕꯅꯣ
ꯑꯗꯣ ꯑꯩꯈꯣꯏꯒꯤꯗꯤꯗꯤ ꯅꯨꯃꯤꯠꯇꯨꯗ ꯑꯗꯨꯝ ꯀꯧꯔꯅꯤ ꯍꯥꯏ ꯃꯃꯥꯡꯃꯨꯛꯁꯨ ꯑꯗꯨꯝ ꯍꯥꯏꯗꯤ ꯀꯧꯔꯛꯇ꯭ꯔꯕꯅꯤꯅ ꯍꯟꯗꯛꯇꯤ ꯗꯥꯏꯔꯦꯛ ꯅꯨꯃꯤꯠꯇꯨꯗ ꯑꯣꯏꯅꯀꯣ ꯗꯒꯤ ꯍꯥꯏꯗꯤ ꯆꯥꯛꯀꯧꯕꯁꯦ ꯅꯨꯃꯤꯠꯇꯨꯗ ꯀꯧꯗ꯭ꯔꯒꯗꯤ ꯁꯨꯝ ꯋꯥꯈꯜꯗꯁꯨ ꯁꯨꯝ ꯅꯨꯡꯉꯥꯏꯖꯗꯦꯗꯅ ꯑꯗꯨ ꯑꯗꯨ ꯍꯟꯗꯛꯇꯤ ꯗꯥꯏꯔꯦꯛ ꯅꯨꯃꯤꯠꯇꯨꯗ ꯑꯣꯏꯅ ꯀꯧꯔꯒꯦꯅ ꯇꯧꯕꯅꯤ ꯑꯗꯣ ꯍꯦꯛꯇꯥꯎ ꯑꯥ
ꯑꯩꯈꯣꯏꯒꯤꯗꯤ ꯆꯥꯛꯀꯧꯕ ꯅꯨꯃꯤꯠꯁꯦ ꯑ ꯈꯪꯕ ꯅꯠꯇ꯭ꯔꯣ
ꯑꯥ ꯈꯪꯉꯤ ꯈꯪꯉꯤ
ꯑꯣ ꯃꯥꯒꯤ ꯃꯆꯥꯅꯨꯄꯤ ꯑꯃꯒꯤ ꯑ ꯂꯨꯍꯣꯡꯕ ꯅꯨꯃꯤꯠ ꯂꯨꯍꯣꯡꯗꯧꯕ ꯅꯨꯃꯤꯠꯄꯨꯗꯤ ꯅꯠꯇꯦꯕꯀꯣ ꯆꯥ ꯀꯧꯕꯧꯕ ꯅꯨꯃꯤꯠꯁꯦ ꯂꯨꯍꯣꯡꯕꯗꯣ ꯅꯨꯃꯤꯠ ꯃꯔꯤꯅꯤ ꯃꯉꯥꯅꯤ ꯁꯨꯃꯥꯏꯅ ꯋꯥꯠꯄꯅꯦꯕ
ꯎꯝ
ꯑꯗꯣ ꯑꯗꯨ ꯅꯨꯃꯤꯠꯇꯨꯗ ꯀꯩꯅꯣ ꯇꯧꯔꯒꯦ ꯍꯥꯏ ꯎꯝ ꯍꯧꯖꯤꯛꯀꯤ ꯑꯩꯈꯣꯏꯅꯦ ꯏꯆꯥꯅꯨꯄꯤꯁꯦ ꯑ ꯃꯥꯒꯤ ꯍꯩꯖꯤꯡꯄꯣꯠꯇꯣ ꯈꯔ ꯉꯟꯅ ꯄꯨꯊꯣꯛꯑꯁꯦꯅ ꯍꯩꯖꯤꯡꯄꯣꯠ ꯇꯥꯔꯦꯕ ꯑꯗꯨꯗꯣ ꯑꯗꯨꯅ ꯑꯩꯈꯣꯏꯗꯤ ꯑꯗꯨ ꯅꯨꯃꯤꯠꯇ ꯆꯥꯛꯀꯧꯕꯁꯦ ꯀꯧꯔꯔꯣꯏꯕꯀꯣ
ꯎꯝ
ꯑꯗꯨꯅ ꯎꯝ ꯁꯨꯃꯥꯏ ꯇꯧꯔꯒꯦ ꯑꯗꯨ ꯆꯥꯛꯀꯧꯕ ꯅꯨꯃꯤꯠꯇꯣ ꯑꯩ ꯑꯩꯈꯣꯏ ꯏꯅꯦꯒꯤ ꯍꯩꯖꯤꯡ ꯄꯣꯠꯇꯣ ꯌꯥꯎꯔꯝꯃꯦꯗꯅ ꯑꯗꯨꯗꯨꯒ ꯑꯣ ꯑꯗꯨꯗ ꯑꯩꯁꯨ ꯍꯟꯗꯛꯇꯤ ꯀꯩꯅꯣ ꯑꯉꯝꯕ ꯈꯤꯇꯪ ꯄꯤꯒꯅꯥꯏ ꯈꯔꯛꯄꯁꯤ ꯀꯨꯏꯔꯕꯅꯦꯕ
ꯑꯥ
ꯑꯗꯨꯃꯥꯏꯅ ꯇꯧꯍꯧ꯭ꯔꯦ ꯑꯗꯨꯗꯨꯒ ꯑꯩꯈꯣꯏꯒꯤ ꯑꯥ ꯑꯩꯈꯣꯏꯒꯤꯁꯤꯅ ꯑꯃꯨꯛ ꯍꯞꯇꯥ ꯑꯃꯒꯤ ꯃꯇꯨꯡꯗ ꯇꯥꯗꯧ ꯃꯥꯜꯂꯦꯕꯀꯣ ꯑꯗꯨꯗꯨꯒ ꯑꯩꯈꯣꯏ ꯑꯩꯈꯣꯏꯒꯤꯗꯨꯗ ꯕꯥꯏ ꯌꯥꯎꯔꯒ ꯑꯃꯨꯛ ꯄꯨꯟꯅ ꯑꯃꯨꯛ ꯀꯩꯅꯣꯝ ꯆꯥ ꯃꯤꯟꯅꯔꯁꯤ ꯑꯣꯖꯥ ꯀꯧꯕ ꯅꯨꯃꯤꯠꯇꯨꯗ꯫
ꯑꯣ ꯌꯥꯏꯌꯦ ꯌꯥꯏ
ꯑꯗꯣ ꯅꯪ ꯊꯣꯛꯂꯛꯄꯗ ꯅꯪ ꯑꯥ ꯅꯦꯅꯦ ꯍꯧꯏ ꯆꯦꯆꯦꯒꯤ ꯗꯈꯤꯅꯥꯗꯣ ꯑꯗꯨꯝ ꯅꯪ ꯑꯥꯗꯒꯤ ꯂꯩꯔꯛꯀꯦ ꯍꯥꯏꯔꯣ ꯅꯠꯇ꯭ꯔꯒ ꯀꯒꯦꯅ ꯈꯜꯂꯤꯔꯣ ꯀꯃꯥꯏꯅ ꯇꯧꯕꯅꯣ
ꯑꯩꯁꯦ ꯁꯨꯃꯥꯏꯅ ꯇꯧꯕꯅꯦ ꯑꯩꯅ ꯍꯟꯗꯛꯁꯦ ꯑꯥ ꯁꯤꯗꯒꯤ ꯂꯩꯔꯥꯁꯨ ꯌꯥꯎꯕꯨꯗꯤ ꯌꯥꯕꯅꯦꯕꯀꯣ ꯑꯗ ꯁꯤꯗꯒꯤꯅ ꯂꯩꯔꯥ ꯗꯩ ꯑꯃꯨꯛ ꯁꯥꯜꯒꯨꯝꯕ ꯀꯩꯒꯨꯝꯕ ꯈꯔ ꯌꯦꯡꯁꯤꯔꯅꯗꯤ ꯇꯧꯔꯝꯕꯅꯦꯕ ꯑꯗꯣ ꯑꯩꯅ ꯈꯜꯂꯤꯁꯦ ꯑꯩ ꯇꯧꯔꯔꯣꯏꯒꯦ ꯑꯩꯅ ꯈꯜꯂꯤꯁꯦ ꯀꯩꯅꯣꯗ ꯑꯩꯅ ꯃꯅꯤꯄꯨꯔꯗ ꯑꯣꯏꯅ ꯊꯣꯛꯂꯛꯑꯦꯗꯅ ꯑꯗꯨꯗꯨꯒ ꯃꯅꯤꯄꯨꯔꯗꯒꯤ ꯑꯣꯏꯅ ꯍꯥꯏꯗꯤ ꯑꯩꯈꯣꯏꯒꯤ ꯑꯩꯈꯣꯏꯅ ꯁꯥꯖꯕ ꯑꯩꯈꯣꯏꯒꯤ ꯐꯅꯦꯛ ꯐꯤꯁꯦ ꯃꯅꯤꯄꯨꯔ ꯃꯆꯥꯅ ꯁꯥꯕꯁꯦ ꯁꯤꯒꯨꯝꯕꯗꯒꯤ ꯑꯣꯏꯅ꯫ ꯑꯩꯈꯣꯏ ꯇꯥꯡꯉꯁꯨ ꯇꯥꯡꯅ ꯑꯩꯈꯣꯏ ꯐꯖꯕ ꯑꯩꯈꯣꯏ ꯆꯦꯠ ꯆꯦꯠ ꯂꯥꯎꯕ ꯍꯥꯏꯇꯥꯔꯦꯀꯣ꯫ ꯈꯔ ꯐꯕ ꯑꯃ ꯑꯣꯏꯅ ꯌꯦꯡꯉꯒ ꯐꯅꯦꯛꯇꯅꯤ ꯈꯪꯗ꯭ꯔꯦ ꯑꯗꯒꯤ ꯐꯤꯗꯅꯤ ꯈꯪꯗ꯭ꯔꯦ ꯑꯃ ꯌꯦꯡꯉꯒ ꯇꯧꯔꯒꯦꯅ ꯈꯜꯂꯤꯅꯦ
ꯑꯗꯨꯒꯤ ꯃꯇꯥꯡꯗꯨꯗ ꯑꯩꯅ ꯍꯥꯏꯅꯤꯡꯉꯤꯅꯅꯦ꯫
ꯅꯪꯅ ꯑꯗꯨꯒꯤ ꯃꯇꯥꯡꯗꯨꯗ ꯂꯩꯐꯝ ꯈꯣꯠꯐꯝ ꯐꯤ ꯃꯑꯣꯡꯗꯣ ꯈꯪꯗ ꯇꯥꯔꯒꯗꯤ ꯑꯩꯈꯣꯏ ꯁꯤꯗ ꯃꯣꯏ ꯐꯤ ꯁꯥꯕꯒꯤ ꯀꯩ ꯍꯥꯏꯅꯤ ꯀꯣꯟ ꯁꯥꯐꯝ ꯑꯃ ꯂꯩꯕꯀꯣ ꯀꯣꯟ ꯃꯔꯤꯥ ꯃꯐꯝ ꯑꯃ ꯏꯁꯝ ꯁꯝꯅ ꯍꯥꯏꯔꯕꯗ ꯃꯣꯏ ꯀꯩ ꯍꯥꯏꯅꯤ ꯂꯩꯀꯥꯏꯒꯤ ꯁꯨꯝ ꯁꯣꯁꯦꯜ ꯋꯥꯔꯀꯔꯅ ꯊꯥꯗꯕꯤꯕꯗꯣ ꯑꯗꯨꯃꯥꯏꯅ ꯇꯧꯕꯅꯦ ꯑꯗꯨ ꯃꯐꯝꯗ꯫ ꯐꯤ ꯐꯖ ꯐꯖꯕ ꯐꯅꯦꯛ ꯐꯖ ꯐꯖꯕ ꯌꯥꯝ ꯁꯥꯏꯕꯀꯣ ꯃꯨꯀꯥꯒꯤ ꯈꯨꯔꯈꯨꯜꯒꯤ ꯊ꯭ꯔꯤ ꯄ꯭ꯂꯥꯏꯒꯤ ꯁꯨꯃꯥꯏꯅ ꯃꯈꯟ ꯃꯈꯟ ꯑꯍꯛꯄꯤꯗ ꯂꯩꯔꯣꯡꯒ ꯃꯑꯣꯡ ꯃꯑꯣꯡꯠ ꯄꯗ ꯑꯗꯨ ꯑꯗꯨꯗꯒꯤ ꯑꯣꯏꯅ ꯂꯧꯁꯤꯔꯕ ꯑꯩ ꯅꯉꯣꯟꯗꯅꯦ ꯃꯣꯏꯅ ꯁꯥꯕꯁꯤꯡꯗꯣ꯫ ꯐꯣꯇꯣ ꯀꯥꯞꯄ ꯀꯥꯞꯄꯒ ꯑꯩ ꯋꯥꯆꯦꯞꯇ ꯊꯥꯖꯤꯜꯂꯛꯀꯦꯕ ꯑꯗꯨꯒ ꯅꯪꯅ ꯑꯄꯥꯝ ꯄꯥꯝꯗꯗꯣ ꯍꯥꯏꯔꯛꯑꯣꯕ꯫
ꯌꯥꯏꯌꯦ ꯌꯥꯏꯌꯦ
ꯑꯗꯨꯅ ꯇꯧꯔꯁꯤꯔꯄ ꯑꯩꯁꯨ ꯑꯗꯨꯗꯒꯤ ꯂꯧꯒꯦꯅ ꯈꯟꯕꯅꯦꯕ
ꯌꯥꯏꯌꯦꯦ ꯍꯥꯏꯕꯗꯤ ꯑꯩꯅ ꯊꯣꯛꯂꯛꯄ ꯀꯥꯟꯗꯣ ꯑꯗꯨ ꯑꯗꯨꯁꯨ ꯑꯗꯨꯝ ꯍꯥꯏꯗꯤ ꯅꯣꯏꯔꯣꯝꯗ ꯀꯣꯏꯔꯛꯄ ꯑꯣꯏꯅ ꯑꯗꯨꯝ ꯂꯥꯛꯑꯦꯗꯅ ꯀꯥ ꯑꯗꯨꯝ ꯍꯥꯏꯗꯤ ꯅꯨꯃꯤꯠꯇꯨꯁꯨ ꯑꯗꯨꯝ ꯈꯔ ꯃꯥꯡꯖꯧꯅꯕꯅꯤꯅ ꯏꯕꯥꯅꯤ꯫ ꯆꯠꯂꯒ ꯑꯗꯨꯝ ꯍꯥꯟꯅ ꯌꯦꯡꯊꯣꯛꯎꯔꯁꯦ ꯑꯗꯣ ꯁꯨꯝ ꯍꯥꯏꯗꯤ ꯑ ꯐꯖꯔꯝꯃꯒꯗꯤ ꯑꯗꯨꯝ ꯌꯦꯡꯉꯒ ꯃꯌꯣꯡ ꯌꯦꯡꯉꯒ ꯑꯗꯨꯝ ꯂꯣꯏꯕ ꯌꯥꯕ ꯑꯣꯏꯔꯗꯤ ꯑꯩꯁꯨ ꯑꯗꯨꯝ ꯌꯦꯡꯒꯦ
ꯑꯣ ꯑꯗꯨꯅꯦ ꯑꯗꯨꯗꯤ ꯑꯗꯨꯃꯥꯏꯅ ꯇꯧꯕꯅ ꯐꯗꯧ ꯃꯥꯜꯂꯦꯕꯀꯣ ꯑꯗꯨꯗꯤ ꯀꯩꯅꯣꯇꯧꯕ ꯅꯪ ꯆꯥꯛꯀꯧꯕ ꯅꯨꯃꯤꯠꯇꯣ ꯀꯔꯤ ꯊꯣꯡꯉꯩꯅ ꯈꯜꯂꯤꯅꯣ꯫
ꯑꯩꯁꯦ ꯑ꯫ ꯇꯧꯊꯣꯛꯇꯅꯁꯨ ꯇꯧꯕꯅꯤꯅ ꯑꯩꯁꯦ꯫ ꯑꯩꯈꯣꯏꯒꯤ ꯏꯅꯦ ꯍꯣꯏꯗꯤ ꯍꯥꯏꯗꯤ ꯌꯦꯟ ꯒꯨꯝꯕꯁꯦ ꯆꯥꯗꯕꯅꯤꯅ ꯃꯣꯏꯒꯤꯗꯤ ꯉꯥ ꯑꯆꯧꯕ ꯑꯃ ꯂꯧꯔꯒ ꯐꯖꯅ ꯊꯣꯡꯕꯤꯔꯒꯦꯅ ꯈꯜꯂꯦ
ꯃꯤꯁꯦ ꯆꯥꯎꯔꯥꯛꯅ ꯀꯌꯥꯃꯨꯛ ꯑꯣꯏꯅꯤ
ꯃꯤꯁꯦ ꯑꯩꯈꯣꯏꯒꯤꯗꯤ ꯅꯤꯉꯣꯟꯁꯦ ꯌꯥꯝ ꯀꯟꯅꯗꯤ ꯌꯥꯝꯖꯕꯗꯤ ꯅꯠꯇꯦ ꯍꯥꯏꯗꯤ ꯆꯦꯗꯨꯒ꯫ ꯏꯅꯦ ꯑꯅꯤꯈꯛ ꯂꯩꯕꯗꯨꯒ ꯃꯣꯏ ꯑꯍꯨꯝ ꯈꯛꯇꯅꯦ ꯑꯗꯣ꯫ ꯏꯆꯦꯒꯤ ꯑ ꯑꯉꯥꯡꯁꯤꯡꯕꯨꯗꯤ ꯌꯥꯎꯔꯛꯀꯅꯤꯌꯦ ꯑꯗꯣ ꯏꯆꯦꯒꯤ ꯃꯆꯥ ꯑꯄꯤꯛꯄ ꯑꯅꯤꯗꯨꯝꯅꯦ ꯑꯗꯨꯒ ꯑꯩꯈꯣꯏ ꯏꯅꯦ ꯀꯩꯅꯣꯗꯣ ꯏꯅꯦ ꯑꯇꯣꯝꯕꯤꯒꯤꯕꯨꯗꯤ ꯃꯧ ꯀꯩꯀꯥ꯫ ꯐꯪꯕꯤꯔꯏꯅꯦ ꯑꯍꯟꯒꯤꯗꯤ ꯃꯧ ꯑꯃ ꯐꯪꯉꯦ ꯑꯗꯨꯅ ꯃꯃꯥꯡ ꯆꯍꯤꯗ ꯑꯗꯣ ꯑꯗ ꯑꯗ ꯍꯥꯏꯁꯦ ꯍꯥꯏꯗꯤ ꯃꯥꯁꯨ ꯃꯄꯥꯝꯗ ꯍꯟꯗꯛꯇꯤ ꯆꯠꯄꯗꯣ꯫ ꯁꯣꯝꯒꯤ ꯌꯨꯝꯒꯤ ꯃꯥꯡꯕ ꯂꯩ ꯃꯥꯜꯂꯦꯕꯀꯣ꯫ ꯑꯗꯨꯗꯨꯅ ꯆꯠꯄꯗꯣ ꯌꯥꯔꯔꯣꯏ ꯆꯠꯂꯣꯏꯅ ꯍꯥꯏꯔꯗ ꯑꯩꯅ ꯍꯥꯏꯗꯤ ꯃꯥꯒꯤꯁꯨ ꯑꯍꯥꯟꯕ ꯑꯣꯏꯕꯅ ꯅꯨꯡꯉꯥꯏꯇꯦ ꯍꯥꯏꯗꯤ ꯏꯅꯦ꯫ ꯅꯪ ꯆꯠꯂꯒ ꯃꯥ ꯆꯠꯇꯕꯗꯨꯗꯤ ꯑꯗꯨꯅ ꯑꯩꯅ ꯏꯅꯦ ꯑꯗꯨꯗ ꯍꯥꯏꯗꯤ ꯂꯥꯛꯄꯗꯨꯗ꯫ ꯃꯧꯗꯨꯁꯨ ꯄꯨꯕꯤꯔꯛꯑꯣ꯫
ꯍꯣꯏ꯫
ꯄꯨꯟꯅ ꯂꯥꯛꯑꯣ ꯑꯗꯒꯤ ꯃꯣꯏ ꯏꯕꯨꯡꯉꯣꯗꯨꯒ ꯄꯨꯟꯅ ꯂꯥꯛꯑꯣꯅ ꯑ ꯍꯥꯏꯗꯤ ꯍꯥꯏꯒꯤꯌꯦ꯫ ꯑꯗꯣ ꯑꯩꯅ ꯁꯨꯝ ꯆꯥꯎꯔꯥꯛꯅ ꯄꯥꯕꯗ ꯑꯩꯈꯣꯏ ꯏꯃꯨꯡꯗꯒꯤ ꯃꯤ ꯃꯉꯥ ꯇꯔꯨꯛ ꯑꯃꯃꯨꯛ ꯂꯩꯔꯦ ꯑꯗꯨꯒ ꯑ ꯏ ꯆꯦꯅꯦ ꯑꯗꯒꯤ ꯏꯅꯦ ꯑꯅꯤꯆꯤꯅꯦ ꯑꯍꯨꯝ ꯃꯔꯤ ꯃꯨꯛ ꯅꯊ ꯃꯤ ꯇꯔꯦꯠ ꯅꯤꯄꯥꯟꯃꯨꯛꯀꯤ ꯆꯥꯡ ꯑꯃꯨꯛ ꯂꯥꯛꯑꯅꯤꯅ ꯑꯗꯨꯃꯥꯏꯅ ꯃꯤ ꯇꯔꯥꯍꯨꯝꯗꯣꯏ ꯃꯔꯤ ꯃꯉꯥ ꯁꯨꯃꯥꯏꯅ ꯍꯥꯏꯇꯥꯔꯦ ꯃꯤ ꯇꯔꯥꯃꯉꯥꯃꯨꯛꯀꯤ ꯆꯥꯡꯗꯤ ꯑꯣꯏꯔꯅꯤ
ꯀꯩꯅꯣ ꯇꯧꯁꯦ ꯉꯥꯗꯣ ꯑꯩꯈꯣꯏ ꯁꯣꯝ ꯅꯥꯀꯟꯗ ꯐꯥꯝ ꯂꯩꯌꯦꯕꯀꯣ ꯑꯗꯨꯗꯒꯤ ꯉꯥꯗꯣ ꯒ꯭ꯔꯥꯁ ꯀꯥꯞꯇꯣ ꯀꯦꯖꯤ ꯑꯍꯨꯝ ꯑꯍꯨꯝꯃꯨꯛ ꯇꯥꯕꯒꯤ ꯆꯥꯡꯗꯣ
ꯑꯥ
ꯀꯦꯖꯤ ꯇꯔꯦꯠ ꯅꯤꯄꯥꯟ ꯁꯨꯃꯥꯏꯟ ꯂꯧꯔꯁꯦ ꯅꯤꯄꯥꯟ ꯁꯨꯃꯥꯏꯟ ꯂꯧꯔꯁꯦ
ꯑꯥ
ꯑꯗꯨꯒ ꯊꯣꯡꯕꯗꯨꯅ ꯉꯥ ꯉꯥꯛꯇ ꯑꯣꯏꯅ ꯊꯣꯡꯉꯁꯦ ꯑꯇꯩ ꯌꯥꯎꯗꯕꯤꯗ ꯉꯥꯗꯨꯗ ꯑꯃꯨ ꯈꯨꯜ ꯑꯍꯨꯝꯃꯨꯛ ꯊꯣꯡꯉꯁꯦꯕ
ꯌꯥꯏ ꯌꯥꯏ
ꯉꯥ ꯑꯇꯥꯎꯕꯗꯣ ꯍꯥꯏꯗꯤ ꯄꯤꯁ ꯄꯤꯁꯇ ꯐꯖꯅ ꯇꯥꯎꯊꯣꯛꯄ ꯃꯍꯤ ꯌꯥꯎꯕꯤꯗꯣ ꯑꯗꯨꯗꯨꯃ ꯊꯣꯡꯉꯁꯤ ꯑꯗꯒꯤ ꯃꯊꯥ ꯉꯥꯛꯇ ꯊꯣꯡꯕꯗꯣ ꯁꯣꯏꯕꯨꯝꯒ
ꯑꯥ
ꯑꯗꯨꯃ ꯊꯣꯡꯉꯁꯤ ꯑꯗꯨꯒ ꯄꯤꯁ ꯉꯥꯛꯇ ꯆꯨꯝꯅ ꯊꯣꯡꯕꯤꯗꯣ ꯍꯋꯥꯏ ꯊꯔꯥꯛ ꯑꯣ ꯈꯥꯃꯦꯟ ꯑꯁꯤꯟꯕꯣ ꯇꯧꯔ ꯊꯣꯡꯕꯤꯗꯣ ꯑꯗꯨꯒ ꯃꯀꯣꯛ ꯃꯔꯨ ꯑꯃ ꯉꯧꯔꯁꯦ ꯑꯗꯨꯗꯨ ꯑꯗꯨꯒ ꯆꯥꯛꯀꯧꯕꯅꯤꯅ ꯀꯩꯅꯣ ꯇꯧꯔꯁꯦ ꯂꯐꯨ ꯑꯣꯏꯅ ꯏꯔꯣꯜꯂꯁꯦꯕꯀꯣ ꯂꯐꯨ ꯏꯔꯣꯝꯕ ꯆꯥꯕꯁꯦ ꯌꯥꯝ ꯐꯩꯌꯦꯅ ꯍꯥꯏꯌꯦꯕꯀꯣ ꯆꯥꯛꯀꯧꯕꯗ
ꯑꯥ ꯌꯥꯏꯌꯦ
ꯐꯨ ꯑꯃ ꯐꯖꯅ ꯂꯣꯜꯂꯁꯦ ꯑꯗꯨꯃꯥꯏꯅ
ꯎꯝ ꯌꯥꯏꯌꯦ ꯑꯗꯣ ꯏꯇꯥꯎꯁꯨ ꯉꯟꯇꯥꯅ ꯍꯦꯛ ꯂꯥꯛꯄꯤꯔꯣ ꯑꯗꯨꯒ ꯑꯗꯩ ꯊꯣꯡꯕ ꯊꯥꯛꯄꯗꯣ ꯍꯥꯏꯗꯤ ꯑꯗꯨꯝ ꯏꯕꯥꯅꯤ ꯑꯗꯒꯤ ꯆꯪꯉꯒ ꯑꯗꯨꯝ ꯐꯖꯅ ꯈꯔ ꯉꯟꯅ ꯊꯣꯡꯃꯤꯟꯅꯅꯕ ꯇꯧꯔꯁꯦ
ꯍꯣꯏ ꯍꯣꯏ ꯍꯣꯏ ꯌꯥꯏꯌꯦ ꯑꯩꯅꯦ ꯑꯩꯈꯣꯏ ꯏꯅꯦꯒꯤ ꯃꯆꯥꯅꯨꯄꯤ ꯍꯩꯖꯤꯡꯄꯣꯠꯇꯣ ꯑꯌꯨꯛꯇ ꯄꯨꯗꯣꯏꯅꯦꯕꯀꯣ
ꯑꯥ
ꯑꯗꯨꯝ ꯉꯜꯂꯕꯗ ꯃꯣꯏ ꯄꯨꯡ ꯅꯤꯄꯥꯟ ꯁ꯭ꯋꯥꯏꯗ ꯌꯧꯔꯛꯀꯅꯦꯅ ꯍꯥꯏꯕꯅꯦꯕ ꯑꯗꯣ ꯍꯦꯛ ꯂꯣꯏꯕꯒ ꯑꯩꯗꯨꯝ ꯄꯨꯡ ꯃꯥꯄ ꯈꯤꯇꯪ ꯍꯦꯟꯕ ꯑꯗꯨꯋꯥꯏꯗꯣ ꯑꯗꯨ ꯑꯗꯨꯝ ꯌꯧ
ꯑ ꯍꯣꯏ ꯑꯩꯅ ꯑꯩꯅ ꯍꯥꯟꯅ ꯆꯪ ꯍꯧꯔꯝꯃꯁꯨ ꯌꯥꯏꯗ ꯎꯝ
ꯑꯩꯈꯣꯏꯔꯣꯝꯗꯅꯅꯦ ꯑꯃꯨꯛꯅꯦ ꯀꯩꯅꯣ ꯑꯣꯏꯅ ꯆꯥꯔꯁꯦꯕ ꯑꯩꯈꯣꯏ ꯑꯈꯣꯏꯗꯤ ꯑꯁ ꯌꯦꯟ ꯉꯥꯅꯨ ꯄꯥꯝꯕꯤ ꯉꯥꯛꯇꯅꯦ ꯍꯥꯏꯗꯤ ꯅꯍꯥ ꯉꯥꯛꯇꯅꯤꯅꯀꯣ
ꯑꯥ
ꯌꯦꯟ ꯉꯥꯅꯨ ꯌꯥꯝ ꯄꯥꯝꯃꯦꯕ ꯃꯣꯏꯁꯤꯡꯗꯣ ꯑꯗꯨꯅ ꯑꯩꯅ ꯌꯦꯟ ꯌꯦꯟꯗꯣ ꯐꯖꯅ ꯑꯃ ꯀꯪꯅ ꯉꯧꯔꯒ ꯉꯥꯅꯨꯗꯨꯅ ꯃꯍꯤ ꯈꯔ ꯍꯥꯏꯗꯤ ꯆꯥꯛꯀ ꯇꯣꯠꯂꯒ ꯆꯥꯕ ꯀꯥꯟꯗ ꯈꯤꯇꯪ ꯍꯥꯏꯗꯤ ꯅꯪ ꯅꯪ ꯂꯥꯎꯅ ꯇꯧꯕꯤꯗꯣ
ꯑꯥ
ꯑꯗꯨꯃꯥꯏꯅ ꯇꯧꯕꯤꯔꯒꯦꯅ ꯈꯜꯂꯦꯕ
ꯑꯥꯁ ꯑꯗꯨꯗꯤ ꯌꯥꯏꯌꯦ
ꯑꯥ ꯑꯗꯨꯗ ꯑꯗꯨꯃꯥꯏꯅ ꯇꯧꯔꯒ ꯄꯨꯜꯂꯒ ꯑꯗꯨꯝ ꯆꯥꯃꯤꯟꯅꯔꯁꯦꯕ
ꯌꯥꯏꯌꯦ
ꯑꯗꯨꯅꯤ ꯑꯩꯁꯨ ꯈꯜꯂꯛꯄꯁꯨ ꯀꯨꯔꯃꯤ ꯆꯥꯍꯤ ꯑꯃꯗ ꯑꯃꯨꯈꯛꯇꯪ ꯊꯣꯛꯄ ꯊꯧꯗꯣꯛ ꯅꯤꯉꯣꯜ ꯆꯥꯛꯀꯧꯕ ꯒꯥꯏꯁꯦ ꯍꯥꯏꯗꯤ ꯃꯃꯜ ꯌꯥꯝ ꯃꯌꯥꯝꯗꯁꯨ ꯃꯣꯏ ꯄꯤꯔꯁꯨ ꯄꯤꯗ꯭ꯔꯁꯨ ꯆꯥꯛ ꯆꯔꯥ ꯑꯃ ꯆꯥꯃꯤꯟꯅꯕ ꯑꯗꯒꯤ ꯆꯥꯛꯀꯧꯕꯒꯤ ꯕꯥꯔꯇꯣꯟ ꯂꯥꯛꯄ ꯀꯥꯏꯁꯦ ꯌꯥꯝ ꯍꯔꯥꯎꯖꯕꯅꯦꯕ ꯅꯤꯉꯣꯟꯜꯁꯤꯡꯗꯤ
ꯃꯥꯅꯦ
ꯑꯗꯨꯗꯨꯅ ꯑꯩꯅ ꯈꯟꯈꯠꯂꯛꯄꯁꯦ ꯀꯨꯏꯔꯝꯅꯦꯕ ꯏꯇꯥꯎꯍꯣꯏꯒꯤ ꯆꯦꯆꯦ ꯍꯣꯏ ꯅꯦꯅꯦ ꯍꯣꯏꯗꯣ ꯑꯩꯅꯁꯨ ꯑꯝꯇ ꯑꯗꯨꯃꯥꯏꯅ ꯇꯧꯒꯦ ꯌꯥꯎꯒꯦꯅ ꯑꯗꯨꯅ ꯏꯇꯥꯎꯒꯤ ꯍꯟꯗꯛꯀꯤꯗ ꯇꯥꯟ ꯆꯞ ꯆꯥꯔꯦ ꯑꯩ ꯌꯥꯍꯧꯔꯒꯦ
ꯑꯥ
ꯁꯤꯗ ꯑꯩ ꯑꯩꯁꯨ ꯑꯩꯒꯤ ꯑꯉꯝꯕ ꯀꯩꯅꯣ ꯈꯔ ꯑꯩꯁꯨ ꯇꯧꯅꯤꯡꯉꯦꯕ ꯑꯗꯨꯅ ꯑꯗꯨꯗ ꯇꯧꯍꯧꯔꯒꯦꯅ ꯈꯜꯂꯦꯕ ꯑꯩꯁꯨ